ꯍ
ꯇꯥꯔꯦ ꯇꯥꯂꯤꯉꯣ ꯌꯥꯝꯅ ꯑꯩꯒꯤ ꯂꯣꯏꯅ ꯃꯥꯡꯉꯦ
ꯍꯥꯏꯕꯤꯅꯨ ꯁꯨꯃꯥꯏꯅ ꯑꯗꯨꯀꯣ
ꯑꯥ
ꯅꯪ ꯅꯪꯁꯤ ꯌꯥꯝ ꯅꯣꯛꯀꯟꯕ ꯃꯥꯜꯂꯤꯀꯣ
ꯑꫭ ꯌꯥꯝꯅꯀꯥꯟꯕꯅꯦ
ꯑꯗꯨ ꯑꯣꯏꯔꯗꯤ ꯅꯪꯁꯦ ꯍꯤꯗꯥꯛ ꯑꯃꯒꯤ ꯁꯤꯖꯤꯟꯅꯕ ꯌꯥꯔꯦ
ꯑꯣ ꯀꯔꯤ ꯍꯤꯗꯥꯛꯀꯤ ꯁꯤꯖꯤꯟꯅꯟꯅꯕ ꯌꯥꯕ꯭ꯔꯥ
ꯄꯥꯈꯪꯁꯤꯡꯒꯤ ꯋꯥꯈꯜ ꯂꯩꯅꯥ ꯅꯥꯕꯁꯤꯡꯗꫭ
ꯑꯥ
ꯅꯪꯅ ꯑꯃꯔꯛ ꯅꯣꯛꯄꯗ ꯂꯣꯏ ꯐꯔꯅꯤꯕ
ꯑꯣ ꯑꯁ ꯑꯗꯨꯁꯨ ꯌꯥꯝ ꯐꯩꯅꯦ
ꯑꯗꯨꯅꯦ
ꯑꯁ ꯌꯥꯝ ꯌꯥꯝ ꯐ ꯉꯔꯥꯡꯁꯦ ꯑꯩꯁꯦ ꯁꯧꯒ꯭ꯔꯤ ꯌꯦꯟꯁꯥꯡ ꯆꯥꯏꯌꯦ
ꯑꯦ ꯅꯪꯗꯤ ꯁꯧꯒ꯭ꯔꯤ ꯆꯥꯔꯒ ꯑꯝꯇ ꯁꯥꯎꯗꯦꯅ
ꯁꯥꯎꯕ ꯍꯩꯇꯕ ꯑꯩꯗꯣ
ꯑꯣꯏꯔꯝꯅꯤ ꯍꯣꯏ
ꯍꯥꯥ
ꯅꯪꯒꯤ ꯏꯁꯥ ꯌꯦꯡꯕꯁꯨ ꯁꯥꯎꯕ ꯍꯥꯏ ꯑꯥ
ꯁꯦ ꯀꯔꯤꯅꯣ ꯈꯪꯗꯦ ꯑꯩꯈꯣꯏꯗꯤ
ꯆꯁ ꯑꯗꯨ ꯑꯣꯏꯔꯗꯤ ꯅꯪꯁꯦ ꯌꯥꯝꯅ ꯍꯔꯥꯎꯒꯟꯕ ꯃꯤꯅꯦꯕꯀꯣ
ꯑꯣ ꯌꯥꯝꯅ ꯍꯔꯥꯎꯒꯟꯕ ꯃꯤꯅꯦ ꯑꯩꯁꯦ
ꯌꯥꯝꯅ ꯍꯔꯥꯎꯒꯟꯕ ꯃꯤꯗꯣ
ꯑꯥ
ꯃꯥꯒꯤ ꯑꯅꯤꯡꯕ ꯊꯨꯡꯒꯟꯗꯦ ꯍꯥꯏꯕꯅꯤꯀꯣ
ꯍꯣꯏ ꯍꯣꯏ ꯍꯣꯏ ꯆꯨꯝꯃꯦ ꯑꯗꯨꯗꯤ ꯌꯥꯝꯅ ꯆꯨꯝꯃꯦ
ꯑꯁ ꯉꯁꯤꯁꯦ
ꯀꯩꯅꯣ ꯑꯥ ꯀꯔꯤꯅꯣ ꯌꯥꯝꯅ ꯍꯔꯥꯎꯒꯟꯕ ꯃꯤꯁꯦ ꯁꯦ ꯃꯥꯅ ꯑꯩꯅ ꯄꯥꯝꯕ
ꯇꯥꯏ ꯇꯥꯏ
ꯑ ꯑꯗꯨ ꯀꯩꯒꯤꯅꯣꯕ
ꯍꯥꯏꯕꯗꯤ ꯍꯔꯥꯎꯒꯟꯕ ꯃꯤꯗꯤ ꯅꯨꯡꯉꯥꯏꯇꯕ ꯄꯥꯎ ꯇꯥꯔꯁꯨ ꯑꯗꯨꯝ ꯍꯔꯥꯎꯒ ꯂꯩꯕꯗꯣ
ꯑꯥ
ꯑꯗꯨꯒꯤ ꯏꯁꯣꯔꯅꯁꯨ ꯃꯁꯤ ꯅꯨꯄꯤꯗꯤ ꯑꯗꯨꯝ ꯍꯔꯥꯎꯕ ꯂꯩꯕꯅꯤꯅ ꯃꯥꯗꯤ ꯋꯥꯈꯜ ꯋꯥꯕꯁꯨ ꯍꯩꯇꯕꯅꯤꯅ ꯑꯗꯨꯝ ꯅꯨꯡꯉꯥꯏꯖꯁꯅꯨ ꯍꯥꯏꯅꯀꯣ
ꯑꯥ
ꯅꯨꯡꯉꯥꯏꯇꯕ ꯂꯥꯛꯑꯁꯨ ꯅꯪ ꯑꯗꯨꯝ ꯍꯔꯥꯎ ꯂꯩ ꯑꯗ ꯏꯁꯣꯔꯒꯤ ꯕꯣꯔ ꯄꯤꯕꯅꯦꯕ
ꯑꯣ ꯑꯁ ꯑꯗꯣ ꯌꯥꯝ ꯇꯜꯂꯦ ꯄꯝ ꯄꯝꯃꯦ ꯑꯩꯈꯣꯏꯅ ꯄꯥꯝꯕ ꯄꯣꯠꯇꯣ ꯑꯗꯨꯝ ꯐꯪꯉꯦꯗꯅ ꯃꯤꯑꯣꯏꯕꯅ
ꯍꯣꯏ ꯑꯗꯨ ꯅꯪꯗꯤ ꯄꯦꯟꯊꯣꯛꯄ ꯇꯝꯕ ꯌꯥꯝ ꯍꯔꯝꯗꯧ ꯃꯥꯜꯂꯦ
ꯄꯥꯏ ꯂꯩꯇꯅ ꯑꯗꯨ ꯅꯠꯇꯅ ꯎꯄꯥꯏ ꯂꯩꯇꯦꯅ
ꯎꯝ ꯑꯗꯨꯒꯣ
ꯎꯝ
ꯀꯩꯒꯤꯅꯣꯕ ꯅꯪ ꯅꯣꯛꯑꯀꯥꯟꯗ ꯅꯪꯒꯤ ꯈꯣꯟꯗ ꯇꯣꯡꯉꯥꯜꯂꯤꯗꯣ
ꯈꯪꯗꯦ ꯋꯥ ꯉꯥꯡꯕꯒ ꯅꯣꯛꯄꯒ ꯈꯣꯟ ꯇꯣꯉꯥꯟꯕ꯭ꯔꯣ
ꯇꯉꯂꯦ ꯍ
ꯑꯣ
ꯑꯃꯃꯨꯀ ꯅꯣ ꯀꯦꯔꯥ
ꯅꯣꯛꯀꯦ ꯌꯥꯏꯑꯦ ꯅꯣꯛꯄꯗꯤ ꯑꯗꯨꯝ ꯐ꯭ꯔꯤꯅꯦ
ꯊꯗ ꯉꯥꯡ ꯊꯟꯗꯅꯣ ꯏꯗꯨꯗꯤ
ꯑꯥ ꯑꯗꯨꯝ ꯌꯥꯕꯅꯦ ꯎꯝ ꯃ ꯃꯟꯂ ꯍꯧꯗ ꯅꯧ ꯄꯩꯗꯤ
ꯅꯪꯒꯤ ꯈꯨꯅꯇ ꯌꯥꯝ ꯅꯨꯡꯁꯤꯕ ꯃꯑꯣꯡ ꯑꯃꯅꯤꯅꯦ
ꯑꯣ ꯑꯁ ꯌꯥꯝ ꯊꯥꯒꯠꯆꯔꯤ
ꯍꯥ ꯏꯁ
ꯊꯥꯒꯠꯆꯔꯤ ꯍꯣꯏ ꯑꯁꯦꯡꯕ
ꯍꯥꯎꯔꯦ ꯍꯧꯥꯎꯔꯦ ꯅꯪꯅꯇ ꯎꯝ ꯅꯪ ꯗ ꯅꯨꯡꯁꯤꯕ ꯑꯃ ꯌꯥꯎꯋꯦ ꯍꯥꯏꯕꯒꯤ ꯍꯌꯦꯡ ꯍꯧꯒꯠꯂꯒ ꯂꯝꯕꯤꯗ ꯄꯪ ꯅꯣꯛꯅꯣꯛꯒ ꯂꯩꯕꯗꯤ ꯂꯣꯏꯔꯦꯀꯣ
ꯑꯁ ꯑꯗꯨꯃꯥꯏꯅ ꯇꯧꯒꯗ꯭ꯔꯥ ꯈꯪꯗꯦ ꯃꯤꯅ ꯑꯉꯥꯎꯕꯤꯅꯦ ꯍꯥꯏꯕꯤꯒ꯭ꯔꯗ꯭ꯔꯥ ꯑꯩꯁꯦ
ꯑꯗꯨꯅꯤ ꯆꯦꯛꯁꯤꯟꯖꯎ ꯅꯀꯃꯜ ꯔꯁꯨꯣ ꯀꯞ ꯊ ꯀꯞꯅꯦ ꯍ
ꯍꯣꯏ ꯍꯣꯏ ꯑꯗꯨꯀꯣ ꯅꯣꯛꯃꯟꯗꯅꯅꯦ ꯑꯗꯨꯒꯨꯝꯕꯗꯣ ꯍꯥꯏꯗꯤ ꯁꯤ ꯌꯥꯝ ꯍꯦꯟꯖꯤꯟꯅ ꯅꯣꯛꯃꯜꯂꯁꯨ ꯀꯞꯄꯅꯦ ꯀꯣꯟꯅꯒ ꯍꯥꯏꯗꯅ ꯑꯗꯣ ꯑꯩꯒꯤ ꯅꯣꯛꯄꯁꯦ ꯑꯗꯨꯝ ꯈꯔ ꯍꯦꯜꯂꯕꯩꯔ ꯈꯪꯗꯦꯕꯀꯣ ꯑꯗꯣ ꯀꯞꯇ ꯀꯌꯥ ꯀꯞꯇꯦ
ꯑꯁ ꯑꯁꯦꯡꯕ
ꯑꯥ ꯌꯥꯝꯅ ꯅꯣꯛꯑꯁꯨ ꯀꯞꯄꯤꯌꯦ ꯑꯩ
ꯑꯗꯨ ꯑꯗꯨ ꯑꯣꯏꯔꯗꯤ ꯅꯪ ꯅꯪ ꯄꯣꯛꯂꯛꯄꯗ ꯀꯞꯇ ꯃꯥꯜꯂꯦꯗ
ꯑ ꯀꯞ ꯈꯪꯗꯦ ꯅꯣꯛꯑꯒ ꯄꯣꯛꯂꯛꯄ꯭ꯔꯥ ꯈꯪꯗꯦꯁ ꯑꯁꯦꯡꯕ ꯑꯗꯨ ꯄꯤꯕꯨꯗꯤ ꯅꯧꯋꯦꯕꯀꯣ ꯑꯩꯁꯦ ꯏꯤꯕꯨꯗꯤ ꯅꯧꯕ ꯑꯗꯣ ꯅꯣꯛꯇꯤ ꯅꯣꯛꯀꯟꯕ
ꯎꯝ ꯑꯆꯥ
ꯅꯨꯃꯤꯠ ꯑꯃꯗ ꯅꯣꯛꯄꯁꯦ ꯑꯥ
ꯍꯥꯏꯌ‌ꯣ
ꯅꯨꯃꯤꯠ ꯑꯃꯗ ꯅꯣꯛꯄꯁꯦ
ꯑꯥ
ꯅꯨꯃꯤꯠ ꯇꯪꯈꯥꯏꯒꯨꯝꯕꯗꯤ ꯅꯣꯛꯑꯝꯒꯗ꯭ꯔꯥ ꯑꯩꯁꯦ ꯍꯦꯟꯖꯤꯟꯕꯗꯣ ꯈꯔ ꯈꯔ ꯍꯦꯟꯖꯤꯟꯅ ꯍꯥꯏꯖꯤꯟꯒꯦ
ꯎꯝ ꯑꯗꯨꯒꯣ ꯅꯪꯗꯤ ꯅꯨꯡꯉꯥꯏꯇꯅ ꯀꯞꯄ ꯁꯔꯨꯛꯄꯨꯗꯤ ꯅꯣꯛꯑꯒ ꯄꯤ ꯇꯕꯗꯨꯅ ꯃꯁꯤꯡ ꯌꯥꯝꯂꯝꯅꯤꯕ
ꯍꯣꯏ ꯑꯗꯨ ꯅꯣꯛꯄꯗ ꯄꯤꯕꯨꯗꯤ ꯀꯌꯥ ꯇꯥꯒꯟꯗꯦ ꯑꯩꯁꯦ ꯃꯤ ꯅꯣꯛꯄꯗ ꯄꯤ ꯇꯥꯒꯟꯕ ꯂꯩꯗꯅ
ꯍꯣꯏ
ꯑꯗꯨꯕꯨꯗꯤ ꯇꯧꯗꯦꯕ
ꯑꯣ
ꯑꯗꯣ ꯌꯥꯝ ꯍ‌ꯦꯟ ꯌꯥꯝ ꯍꯤꯟꯖꯤꯟꯅ ꯅꯣꯛꯑꯀꯥꯟꯗ ꯈꯇꯪ ꯇꯥꯏꯌꯦꯕꯀꯣ
ꯎꯝ ꯅꯪꯒꯤ ꯅꯪꯒꯤ ꯋꯥꯈꯥꯜꯁꯦ ꯒ꯭ꯌꯥꯟ ꯇꯥꯕ ꯌꯥꯝ ꯂꯨꯋꯦꯍꯦ
ꯑꯗꯨꯅꯦ ꯑꯗꯨ ꯀꯞꯄ ꯍꯧꯈ꯭ꯔꯗꯤꯅꯦ ꯀꯞꯄ ꯇꯣꯛꯄ ꯍꯩꯇ ꯇꯕ
ꯍꯠ ꯊ‌ꯦꯝꯕ ꯌꯥꯝ ꯋꯥꯅꯤꯀꯣ
ꯑ ꯊꯦꯝꯕ ꯌꯥ ꯋꯥꯑꯦ
ꯑꯗꯨ ꯑꯣꯏꯔꯗꯤ ꯅꯪ ꯀꯩ ꯆꯥꯅꯤꯡꯒꯦ
ꯑꯩꯁꯦ ꯆꯥꯛ ꯆꯥꯅꯤꯡꯉꯤ
ꯍꯥꯥ
ꯆꯥꯛ ꯆꯥꯅꯤꯡꯉꯦ
ꯅꯠꯇꯦ ꯆꯥꯛꯅꯗꯕ ꯑꯆꯥꯄꯣꯠꯇ ꯍꯥꯏꯌꯨꯕ
ꯑꯆꯥꯄꯣꯠꯄꯨꯗꯤ ꯆꯥꯅꯤꯡꯗꯦꯕꯀꯣ ꯑꯩꯁꯦ ꯆꯥꯛꯀꯤ ꯃꯤꯅꯦꯅ ꯆꯥꯛ ꯀꯌꯥꯝ ꯌꯥꯝ ꯆꯥꯕ ꯑꯩꯁꯦ
ꯏꯁ ꯑꯗꯨ ꯑꯗꯨ ꯆꯥꯔꯒ ꯅꯣꯏꯁꯨ ꯅꯣꯏꯗꯕ
ꯍꯥꯏꯗꯤ ꯅꯣꯏꯕ ꯍꯥꯏꯁꯤꯗꯤ ꯍꯛꯆꯥꯡꯗ ꯐꯠꯅ ꯍꯥꯏꯗꯤ ꯅꯨꯡꯉꯥꯏꯇꯕ ꯂꯩꯔꯀꯥꯟꯗꯅ ꯅꯣꯏ ꯊꯣꯛꯄꯅꯦꯕ ꯃꯤꯁꯦ
ꯑꯣꯑꯣ ꯆꯥꯔꯁꯨ ꯅꯣꯏꯗꯕꯗꯅ ꯐꯩꯀꯣ
ꯑꯗꯨꯣ ꯅꯣꯏꯗꯕꯗꯨꯗꯤ ꯅꯣꯏ ꯍꯥꯏꯗꯤ ꯆꯥꯕ ꯍꯥꯏꯁꯤ ꯌꯥꯝ ꯍꯤꯟꯖꯤꯟꯅ ꯀꯥꯏꯩ ꯆ ꯈ ꯁꯨ ꯌꯥꯝ ꯊꯨꯅ ꯅꯣꯏꯒꯟꯕ ꯃꯤ ꯍꯥꯏꯕ ꯑꯃ ꯂꯩꯗꯅꯀꯣ
ꯎꯝ
ꯑꯗꯣ ꯃꯥ ꯍꯛꯆꯥꯡ ꯍꯛꯆꯥꯡꯗꯨꯒꯤ ꯃꯇꯨꯡ ꯏꯟꯅ ꯄꯣꯜꯂꯦ ꯍꯥꯏ ꯇꯔꯦ
ꯆꯨꯝꯃꯦ ꯆꯨꯝꯃꯦ ꯅꯪꯁꯦ ꯑꯆꯨꯝꯕ ꯋꯥ ꯉꯥꯛꯇ ꯉꯥꯡꯉꯤꯅꯦ
ꯑ ꯍꯣꯏ ꯑꯆꯨꯝꯕ ꯋꯥ ꯏꯃꯥ ꯄꯨꯛꯅꯨꯡꯗꯒꯤ ꯇꯝꯕꯤꯔꯛꯑꯕ ꯖꯥꯠꯅꯦ
ꯑꯥ
ꯅꯣꯏ ꯃꯃꯥꯒ ꯕꯕꯥꯁꯦ ꯌꯥꯝ ꯆꯥꯎꯊꯣꯛꯅꯤꯡꯉꯥꯏ ꯂꯩꯌꯦꯕꯨ
ꯍꯣꯏ
ꯎꯝ ꯏꯆꯥ ꯅꯨꯨꯄꯤ ꯅꯣꯡꯒꯟꯕ ꯑꯃ ꯐꯪꯉꯦ
ꯃꯆꯥꯅꯨꯄꯤꯅꯣ ꯀꯟꯕ ꯑꯃ ꯐꯪꯉꯦꯅ ꯃꯣꯏ ꯌꯥꯝ ꯍꯔꯥꯎꯖꯔꯤꯅꯦ
ꯎꯝ ꯑꯗꯨ ꯅꯪ ꯎꯝ ꯅꯪꯒꯤ ꯐꯨꯠ ꯕꯣꯔꯁꯦ ꯑꯩꯁꯨ ꯄꯥꯝꯃꯤꯅꯦ
ꯍꯣꯏ ꯅꯣꯛꯄꯤꯌꯣ ꯅꯣꯛꯄꯗꯤ ꯐ꯭ꯔꯤꯅꯦ
ꯑꯗꯨ ꯑꯩꯗꯤ ꯅꯣꯛꯄ ꯍꯩꯇꯌꯦ
ꯑꯗꯨꯝ ꯄꯥꯡꯅꯧꯅꯣꯛꯑꯣ ꯑꯩꯗꯤꯀꯣ ꯅꯣꯛ ꯀꯟꯃꯟꯕꯒꯤꯀꯣ ꯑꯩꯗꯤ ꯅꯣꯛꯀꯟ ꯃꯟꯕꯒꯤꯀꯣ ꯌꯥꯏꯌꯦ ꯌꯥꯏꯌꯦ ꯌꯥꯏꯌꯦ ꯅꯣꯛꯄ ꯍꯥꯏꯁꯤ ꯃꯥ ꯃꯥꯒꯤ ꯈꯨꯅꯣꯛ ꯈꯨꯅꯣꯛꯅꯦꯗꯅ ꯑꯗꯣ ꯑꯩꯒꯤ ꯈꯨꯅꯧꯁꯨ ꯃꯤꯅ ꯌꯥꯝ ꯅꯣꯛꯅꯩ ꯍꯥꯏꯕ ꯑꯩꯒꯤ ꯈꯨꯅꯣꯛꯇꯨ ꯌꯥꯝ ꯅꯣꯛꯅꯤꯡꯉꯦꯍꯍꯦ ꯌꯥꯝ ꯅꯣꯛꯅꯤꯡꯉꯦ ꯍꯥꯏꯌꯦꯦ ꯑꯩꯒꯤ ꯈꯨꯅꯣꯛꯇꯣ ꯅꯣꯛꯄ ꯌꯥꯝ ꯍꯩꯇꯅ ꯅꯣꯛꯑꯦ ꯍꯥꯏꯌꯦꯦ
ꯀꯃꯥꯏꯅꯅꯣ ꯑꯗꯨ ꯇꯥꯕ ꯅꯨꯡꯉꯥꯏꯕꯗꯨꯕꯨ
ꯈꯪꯗꯦ ꯀꯩꯒꯤꯔꯣ ꯈꯪꯗꯦ ꯃꯣꯏ ꯃꯤ ꯑꯇꯩꯅꯗꯤꯅꯦ ꯅꯪ ꯅꯣꯛꯄꯗꯣ ꯌꯥꯝ ꯄꯥꯡꯒꯟ ꯂꯩꯇꯅꯅꯣꯄ ꯃꯥꯂꯦ ꯅꯠꯇ꯭ꯔꯒꯅ ꯌꯥꯝ ꯄꯪꯒꯜ ꯂꯩꯗꯅ ꯅꯣꯛꯄ ꯃꯥꯜꯂꯦꯁꯨ ꯍꯥꯏꯌꯦꯀꯣ ꯑꯗꯨꯒ ꯌꯥꯝ ꯅꯣꯛꯄ ꯍꯩꯇꯅ ꯅꯣꯛꯄ ꯃꯥꯜꯂꯦ ꯍꯥꯏꯌꯦꯦ ꯑꯗꯨꯒ ꯑ ꯅꯣꯛꯅꯤꯡꯗꯅ ꯅꯣꯛꯄ ꯃꯥꯜꯂꯦ ꯑꯩꯌꯦ ꯑꯁꯤ ꯑꯍꯨꯝ ꯑꯁꯤ ꯑꯍꯨꯝꯁꯦ ꯑꯅꯝꯕ ꯍꯥꯏꯒꯂꯦ
ꯑꯍꯨꯝꯗꯨꯗ ꯑꯝꯇ ꯌꯥꯎꯗꯦ ꯑꯩꯒꯤ ꯂꯤꯠ
ꯑꯣ ꯑꯗꯨꯏꯗꯤ ꯅꯪꯅ ꯑꯍꯥꯟꯕ ꯑꯣꯏꯗꯣꯏꯅꯦ
ꯑꯩꯁ ꯑꯍꯥꯟꯕꯁꯨ ꯑꯣꯏꯖꯒꯦ ꯑꯔꯣꯏꯕꯁꯨ ꯑꯣꯏꯖꯒꯦ
ꯑꯣꯏꯔꯁꯦ ꯑꯍꯦꯍꯦꯍꯦ
ꯑꯝꯍꯝ ꯅꯪꯒꯤ ꯅꯣꯛꯄ ꯈꯣꯟꯖꯦꯜꯁꯦ ꯇꯥꯔꯒ ꯍꯣꯔꯦꯟ ꯅꯨꯡꯉꯥꯏꯅ ꯇꯨꯝꯊꯣꯛꯄ ꯇꯥꯔꯦ
ꯑꯟꯑꯣꯗꯤꯕꯜ
ꯅꯨꯡꯉꯥꯏꯖꯒꯦ ꯃꯪꯗ ꯎꯅꯁꯦ
ꯎꯅꯁꯦ
ꯎꯝ ꯎꯟꯅꯁꯦ ꯍꯥꯏꯒꯦ ꯂꯥꯛꯇ꯭ꯔꯗꯤꯀꯣ
ꯀꯩꯕ ꯀꯩꯕ ꯑꯝꯍꯝ
ꯎꯟꯅꯁꯤ ꯎꯟꯅꯁꯤ ꯍꯥꯏꯔꯒ ꯂꯥꯛꯇ꯭ꯔꯗꯤ ꯌꯥꯔꯣꯏꯕ
ꯑꯣ ꯂꯥꯛꯇꯣꯏꯅꯦ ꯂꯥꯛꯇꯣꯏꯅꯦ ꯂꯥꯛꯇꯣꯏꯅꯦ ꯀꯩꯒꯤ ꯂꯥꯛꯑꯣꯏꯗꯣꯏꯅꯣ
ꯀꯔꯝꯕ ꯀꯔꯝꯕ ꯐꯨꯔꯤꯠ ꯂꯤꯠꯀꯗꯣꯏꯅꯪ
ꯍꯪꯒꯥꯝ ꯃꯔꯨ ꯄꯣꯛꯈꯥꯏꯕꯤ ꯃꯆꯨꯗꯣ ꯂꯤꯠꯂꯛꯀꯦ
ꯑ ꯑꯗꯨꯒ ꯂꯤꯞꯇꯤꯀꯁꯤ ꯉꯥꯡꯁꯛ ꯉꯥꯡꯉ ꯁꯪꯒꯅꯨꯀꯣ
ꯑꯣ ꯕ꯭ꯂꯦꯛ ꯁꯪꯉꯛꯀꯦ ꯑꯩ ꯑꯃꯨꯕꯨ ꯁꯪ ꯑꯃꯨ ꯑꯍꯥꯟꯕ ꯍꯥꯟꯕ ꯑꯃꯨꯕ ꯁꯪꯉꯛꯀꯦ ꯑꯃꯨꯕ ꯁꯪꯉꯛ ꯀꯦ ꯍꯪꯒꯥꯝ ꯍꯪꯒꯥꯝ ꯃꯔꯨ ꯄꯣꯛꯈꯥꯏꯕꯤꯒꯤ ꯃꯆꯨꯒꯤ ꯐꯨꯔꯤꯠ ꯍꯥꯞ ꯑꯦ ꯐꯨꯔꯤꯠꯇꯤ ꯑꯍ ꯑꯣꯏꯔꯁꯦ ꯑꯝꯍꯝ ꯈꯣꯡꯒ꯭ꯔꯥꯎꯗꯨꯅ ꯍꯪꯒꯥꯝ ꯃꯔꯨ ꯄꯨꯣꯛꯈꯥꯏꯕꯤꯒꯤ ꯃꯆꯨ ꯍꯥꯄꯛꯑꯒꯦ ꯑꯗꯨꯒ ꯐ꯭ꯔꯤꯠꯇꯨꯅ ꯇꯟꯗꯟ ꯃꯆꯨ ꯇꯟꯗꯟ ꯃꯆꯨ ꯍꯥꯄꯛꯀꯦ
ꯇꯟꯗꯟ ꯃꯆꯨ ꯌꯥꯝ ꯐꯖꯗꯧ ꯃꯥꯂꯦꯕꯨ
ꯑ ꯌꯥꯝ ꯅ ꯅꯥꯞꯇꯧꯔꯤꯅꯦ ꯃꯍꯩ ꯇꯥꯗꯧꯔꯤꯅꯤ ꯍ ꯑꯥ
ꯑꯩꯕꯨꯗꯤ ꯐꯨꯔꯤꯠꯇꯣ ꯑꯃꯨꯕ ꯍꯥꯄꯛꯑꯒꯦ
ꯑꯥ
ꯈꯣꯡꯒ꯭ꯔꯥꯎꯗꯅ ꯎ ꯑꯁꯪꯕ
ꯑ
ꯑꯗꯨꯒ ꯈꯣꯡꯎꯞꯇꯨꯅ ꯕꯣꯜ ꯀꯥꯎꯕꯗ ꯍꯥꯞꯄ ꯈꯣꯡꯎꯞꯇꯣ ꯎꯝ ꯑꯗꯨ ꯑꯗꯨ ꯍꯥꯞꯄꯛꯒꯦ
ꯍꯣꯏ ꯍꯣꯏ
ꯌꯥꯏꯀꯣ
ꯌꯥꯝ ꯅꯩꯗꯧꯔꯦ
ꯎꯝ
ꯀꯃꯥꯏꯅ ꯇꯧꯅꯤꯌꯦ ꯑꯁ
ꯅꯩꯈꯥꯏꯔꯤꯁꯦ ꯃꯪꯗ
ꯑ ꯉ ꯑꯣꯗꯣ ꯃꯥꯗꯦ
ꯑꯩ ꯁꯤ ꯉꯥꯎꯕꯗꯤ ꯌꯥꯔꯣꯏꯀꯣ ꯑꯩꯗꯤ ꯅꯨꯄꯤ ꯊꯤꯈ꯭ꯔꯦ
ꯑꯁ ꯗ ꯁꯍꯥꯅꯤ ꯍꯦ
ꯑꯩ ꯅꯪꯅꯦ ꯀꯥꯏꯅꯣ
ꯀꯩꯀꯩ ꯍꯟꯗꯛꯇꯤ ꯀꯩꯀꯩ ꯍꯟꯁꯥꯡ ꯆꯥꯕ꯭ꯔꯣ
ꯍꯟꯗꯒꯂꯣ
ꯑꯥ
ꯀꯥꯡꯁꯋꯥꯏ ꯆꯥꯕꯒꯤꯔꯀꯥꯟꯗꯦ ꯀꯥꯡ ꯌꯥꯝꯃꯦ ꯍꯧꯖꯤꯛꯁꯦ
ꯑꯣ ꯑꯣ ꯑꯗꯨꯅꯁꯨ ꯑꯣꯏꯕ ꯌꯥꯏꯌꯦ
ꯎꯝ ꯅꯪꯗꯤ ꯁꯧꯒ꯭ꯔꯤ ꯆꯥꯔꯁꯨ ꯌꯥꯝꯅ ꯍꯔꯥꯎꯋꯦ ꯁꯒ ꯇ ꯁꯂꯥꯛꯅꯦ
ꯒꯤ ꯗꯃꯛ ꯋꯥꯔꯤ ꯑꯃ ꯂꯩꯌꯦ
ꯀꯩ ꯋꯥꯔꯤꯅ
ꯋꯥꯔꯤꯗꯣ ꯑꯩ ꯑꯃꯨꯛꯀ ꯇꯧꯔꯛꯄ ꯀꯥꯟꯗ ꯅꯤꯕꯤꯔꯒꯦꯕꯀꯣ ꯅꯪ ꯁꯧꯒꯤ ꯍꯤꯟꯖꯥꯡꯒꯤ ꯃꯇꯥꯡꯒꯤꯗꯨꯗ
ꯌꯥꯏꯅ ꯀꯩꯁꯨ ꯀꯥꯏꯗꯅꯦ
ꯇꯥꯁ ꯇꯥꯁ ꯂꯥꯛꯠꯇꯣꯔꯦꯕꯀꯣ
ꯍꯥꯥ ꯑꯁ ꯅꯪꯗꯤ ꯄꯨꯡ ꯀꯌꯥ ꯇꯨꯝꯗꯣꯏꯅꯣ
ꯑꯩꯁꯦ ꯄꯨꯡꯁꯦ ꯇꯨꯝꯕꯩ ꯄꯨꯡꯁꯦ ꯃꯇꯝ ꯂꯩꯇꯕ
ꯍꯃ
ꯅꯤꯡ ꯇꯨꯝꯅꯤꯡꯕ ꯀꯥꯟꯗꯥ ꯇꯨꯝꯅꯤꯡꯕ ꯀꯥꯟꯗ ꯄꯪ ꯇꯨꯝ ꯇꯨꯝꯕ ꯑꯗꯨ ꯌꯥꯍꯧꯗꯤ ꯑꯗꯨꯝ ꯈꯔ ꯐꯖꯔꯦ
ꯊꯦꯡꯉꯦ
ꯌꯥꯍꯧꯗꯤ ꯑꯗꯨꯝ ꯎꯝ ꯈꯔ ꯃꯩ ꯇꯥꯔꯦ
ꯍꯥ ꯀꯁꯨ ꯀꯥꯏꯗꯦꯗ